ꯑ
ꯍꯜꯂꯣ
ꯍꯜꯂꯣ
ꯑꯁ ꯃꯤꯗꯤ ꯌꯥꯝ ꯂꯥꯞꯅ ꯆꯠꯈ꯭ꯔꯤꯀꯣ
ꯍꯥꯏꯕꯗꯤ
ꯍꯥꯏꯕꯗꯤ ꯅꯪ ꯊꯕꯛ ꯆꯤꯟꯕ꯭ꯔꯣ
ꯍꯧꯖꯤꯛꯇꯤ ꯊꯤꯟꯗꯦ
ꯆꯤꯟꯗꯦ ꯌꯥꯝ ꯀꯣꯝꯕ꯭ꯔꯣ
ꯍꯧꯁ ꯗꯇꯤ ꯀ
ꯍꯥ
ꯆꯥꯛꯁ ꯆꯥꯕꯁ ꯂꯣꯏꯔꯣꯒꯁꯤ ꯀꯣ
ꯍ
ꯐꯝꯃꯦ ꯑꯗꯨꯝ
ꯑꯁ ꯑ ꯅꯪꯒꯨꯝꯕ ꯅꯨꯡꯉꯥꯏꯕ ꯂꯩꯇ꯭ꯦ ꯄ꯭ꯔꯤꯊꯤꯕꯤꯗ
ꯊꯥꯛꯄ ꯂꯥꯛꯑꯣ
ꯑꯃ ꯂꯣꯟꯕꯤꯔꯝꯃꯣ ꯂꯥꯛꯈꯤꯦ
ꯂꯥꯛ ꯑꯣ
ꯅꯪ ꯆꯥ ꯊꯛꯄ ꯄꯥꯝꯕ꯭ꯔꯥ
ꯇꯥꯝꯃꯦꯅ
ꯄꯥꯃꯦ
ꯎꯝ
ꯅꯪ ꯅꯪ ꯄꯥꯉꯥꯡ ꯄꯥꯝꯕ꯭ꯔꯥ ꯁꯪꯒꯣꯝ ꯄꯥꯝꯕ꯭ꯔꯥ ꯀꯔꯤ ꯄꯥꯝꯕ꯭ꯔꯥ
ꯆꯥ ꯆꯉꯥꯡꯁꯨ ꯄꯥꯝꯃꯦ ꯁꯒꯝꯁꯨꯄꯥꯃꯦ ꯂꯣꯏꯅꯃꯛ ꯄꯥꯝꯃꯦꯗ ꯑꯩꯗꯤ ꯄꯥꯝꯗꯕ ꯄꯝꯗꯕ ꯂꯩꯇꯦ
ꯅꯪꯒꯤ ꯋꯥꯔꯤ ꯑꯃ ꯇꯥꯏꯀꯣ ꯑꯩ ꯉꯁꯤ
ꯀꯔꯤꯅꯣ ꯍꯥꯏꯕꯤꯌꯣ
ꯅꯪ ꯑꯁꯤ ꯄꯥꯈꯪꯒ ꯎꯅꯕ ꯆꯠꯂꯦ ꯍꯥꯏꯅꯦ
ꯊꯠ ꯑꯩꯗꯤ ꯑꯗꯨꯒꯨꯝꯕ ꯇꯧꯕ ꯅꯠꯇꯦ ꯃꯤ ꯅꯠꯇꯦ
ꯑꯣ ꯑꯁꯦꯡꯕꯔꯣ ꯑꯗꯨ ꯆꯣꯡꯕ꯭ꯔꯥ ꯂꯥꯛꯕ꯭ꯔꯣ
ꯂꯥꯂꯦ
ꯑꯗꯨ ꯅꯪ ꯉꯁꯤ ꯀꯥꯏ ꯆꯠꯀꯦ
ꯀꯣꯂꯦꯖ ꯆꯠꯂꯒ ꯍꯜꯂꯛꯂꯒ ꯑꯗꯨꯝ ꯇꯨꯝꯔꯒ ꯆꯥꯛ ꯆꯥꯕ ꯂꯣꯏꯔꯒ ꯍꯧꯖꯤꯛ ꯐꯝ ꯐꯝꯃꯦ
ꯑꯁ ꯅꯪꯒꯤ ꯋꯥꯔꯤꯗꯤ ꯌꯥꯝꯅꯨꯡꯉꯥꯏ ꯄꯦꯟꯂꯦ
ꯅꯨꯡꯉꯥꯏꯕ꯭ꯔꯣꯅꯦ
ꯍꯣꯏ ꯀꯣꯁꯦꯁ ꯆꯠꯄꯗꯣ ꯅꯨꯡꯉꯥꯏꯕ꯭ꯔꯣ ꯃꯥꯥꯏꯁ ꯃꯤ ꯀꯌꯥꯝꯂꯥꯛꯀꯦ ꯃꯤ ꯀꯌꯥꯝ ꯂꯥꯛꯀꯦꯗꯣ ꯃꯤ ꯀꯌꯥꯝ ꯂꯥꯛꯀꯦꯕ ꯀ꯭ꯂꯥꯁꯇ
ꯂꯥꯛꯀꯦ ꯃꯤ
ꯃꯤ ꯎꯝ ꯁ꯭ꯨꯎꯗꯦꯠ
ꯑꯣ ꯃꯤ ꯀꯣ
ꯍꯣꯏ ꯃꯤ
ꯐꯤꯐꯇꯤꯒꯨꯝꯕ ꯈꯛꯇ ꯑꯣꯏꯔꯝꯃꯅꯤꯗ ꯉꯁꯤꯗꯤ ꯅꯣꯡ ꯅꯣꯡ ꯇꯥꯕꯒꯤ ꯌꯥꯝꯗꯦꯕ
ꯅꯣꯏ ꯗꯤꯄꯥꯔꯠꯃꯦꯟꯗꯤ ꯃꯤ ꯀꯌꯥꯔꯣ
ꯋꯥꯟ ꯅꯥꯟꯇꯤ ꯇꯨ
ꯑꯁ ꯌꯥꯝꯃꯦꯀꯣ
ꯃꯤꯗꯤ ꯌꯥꯝꯃꯦ ꯌꯥꯝꯕꯅꯦ ꯌꯥꯝꯕꯅꯦ ꯑꯦ
ꯅꯪ ꯉꯁꯥꯏ ꯑꯩ ꯀꯣꯜ ꯇꯧꯔꯛꯀꯦ ꯍꯥꯏꯔꯒ ꯇꯨꯝꯅꯤꯡꯉꯦ ꯍꯥꯏꯗꯣ ꯅꯪ ꯋꯥꯕ꯭ꯔꯣ
ꯎꯝ
ꯄꯨꯡ ꯀꯌꯥ ꯇꯨꯝꯃꯒꯦꯅ
ꯉꯁꯤꯔꯥ
ꯍꯣꯏ
ꯑ ꯀꯔꯤ ꯀꯔꯤ ꯍꯥꯏꯕ
ꯑꯁ ꯃꯁꯤꯔ ꯀꯥꯎꯈ꯭ꯔꯦ ꯎꯝ ꯅꯪ ꯄꯨꯡ ꯀꯌꯥ ꯇꯨꯝꯒꯦꯉꯁꯤ
ꯈꯪꯗꯦ
ꯅꯪ ꯉꯁꯥꯏ ꯇꯨꯝꯒꯦ ꯇꯨꯝꯅꯤꯡꯉꯦ ꯍꯥꯏꯕꯗꯣ ꯇꯨꯝꯗ꯭ꯔꯣ
ꯈꯔ ꯗꯤ ꯇꯨꯝꯃꯦ
ꯈꯔꯗꯤ ꯇꯨꯝꯃꯦ
ꯎꯝ
ꯄꯨꯡ ꯃꯈꯥꯏꯗꯤ ꯇꯨꯝꯕ꯭ꯔꯣ
ꯎꯝ ꯄꯨꯡ ꯃꯈꯥꯏꯒꯨꯝꯕꯗꯤ ꯇꯨꯝꯕꯅꯦ ꯑꯩ
ꯌꯥꯏꯌꯦꯀꯣ ꯑꯗꯨꯗꯤ ꯍꯌꯦꯡꯗꯤ ꯆꯠꯀꯦꯔ ꯀ꯭ꯂꯥꯁ
ꯆꯠ ꯎꯝ ꯆꯠꯀꯅꯤ ꯑꯃꯨꯛ
ꯌꯥꯝ ꯋꯥꯕ ꯃꯥꯟꯂꯦꯅꯦ ꯅꯪ ꯈꯣꯜꯖꯦꯟ ꯁꯦ
ꯍꯣꯏ ꯌꯥꯝ ꯋꯥꯔꯦ ꯑꯩꯗꯣ
ꯎꯝ ꯆꯥꯛ ꯌꯥꯝ ꯆꯥꯎ
ꯆꯥꯒꯅꯤ
ꯉꯁꯤ ꯈꯤꯇꯪ ꯆꯥꯕ ꯃꯥꯜꯂꯦ ꯅꯪ
ꯑꯁ ꯉꯥꯅꯦ ꯅꯪꯁꯨ ꯉꯥꯒꯤ ꯃꯃꯤꯡ ꯒꯤ ꯑꯩꯁꯨ ꯌꯥꯝ ꯆꯥꯕꯅꯦ ꯈꯥꯔꯦ
ꯉꯁꯤ ꯉꯥꯅꯦ ꯍꯥꯏꯕ
ꯎꯝ ꯉꯥ ꯆꯥꯏꯌꯦ
ꯉꯥꯗꯤ ꯀꯅꯥꯅ ꯊꯣꯡꯕ꯭ꯔꯣ
ꯀꯣꯛ ꯑꯩꯈꯣꯏꯒꯤ ꯀꯣꯛ ꯂꯩꯌꯦꯅ ꯍꯣꯏ
ꯅꯣꯏ ꯀꯣꯛ ꯌꯦꯟꯁꯥꯡ ꯊꯣꯡꯕ ꯍꯩꯕ꯭ꯔꯣ
ꯌꯥꯝ ꯍꯩꯕꯅꯦ ꯃꯥꯗꯤ
ꯅꯪꯉꯣꯟꯗꯒꯤ ꯍꯦꯟꯅ ꯍꯥꯏꯌꯨꯔꯣ
ꯍꯣꯏ ꯍꯩꯔꯝꯒꯅꯤ
ꯍꯩꯔꯝꯒꯅꯤ
ꯎꯝ ꯍꯩꯔꯝꯒꯅꯤ ꯍ ꯍꯥ
ꯑꯩꯅ ꯌꯥꯏꯕ
ꯅꯪꯅ
ꯑꯩꯅ ꯌꯥꯏꯌꯦ ꯅꯪ ꯍꯥꯏꯕꯗꯣ
ꯑꯣ ꯌꯥꯕ꯭ꯔꯣ
ꯐꯣꯏꯗꯥ
ꯀꯒꯤꯌꯥꯕ꯭ꯔꯣ
ꯃꯔꯝꯗꯤ ꯅꯪꯗꯤ ꯑꯁꯦꯡꯕ ꯉꯥꯡꯉꯦ ꯍꯥꯏꯕ ꯑꯗꯨꯒꯤ
ꯇ꯭ꯔꯔꯤꯦꯟ ꯆꯣꯡ ꯆꯥꯔꯕ꯭ꯔꯣ
ꯑꯩ ꯉꯁꯤ ꯆꯥꯛ ꯈꯛꯇ ꯆꯥꯏꯌꯦ
ꯀꯔꯤꯒꯤ
ꯑꯩ ꯉꯁꯤ ꯐꯥꯔꯁꯇꯤꯡ ꯂꯧꯕ ꯑꯗꯨꯒꯤ
ꯕ꯭ꯔꯦꯛꯐꯥꯁꯥꯁꯇꯤꯡ
ꯏꯁꯥꯡ ꯆꯥꯗꯠꯇ ꯐꯁꯤꯇꯉ
ꯗꯥ ꯑꯁ ꯗꯥꯏꯔꯤꯌꯥ ꯇꯧꯕ ꯃꯥꯜꯂꯦ ꯅꯪ
ꯑꯩ ꯑꯁꯦꯡꯕꯅꯦ ꯆꯥꯛ ꯏꯟꯁꯥꯡ ꯆꯥꯗꯦ ꯉꯁꯤ
ꯀꯔꯤꯒꯤꯔꯣ
ꯆꯥꯛ ꯊ‌ꯣꯡ ꯊꯣꯡꯕ ꯇꯟꯕꯀꯣ
ꯎꯝ ꯑꯁ ꯅꯨꯡꯉꯥꯏꯇꯦꯅꯦ ꯑꯩꯕꯨ ꯀꯧ ꯀꯧꯕꯤꯕ ꯌꯥ ꯌꯥꯕꯅꯦ
ꯅꯪ ꯌꯥꯝ ꯋꯥꯏꯑꯦ ꯇꯨꯝꯅꯤꯡꯅꯤ ꯍꯥꯏꯕꯒꯤ ꯑꯩ ꯍꯥꯏꯅꯤꯡꯗꯕ
ꯑꯥꯖ
ꯃꯁꯤ ꯅꯨꯄꯤ ꯌꯥꯝ ꯇꯟꯕ ꯃꯥꯜꯂꯤꯀ‌ꯣ ꯉꯁ ꯁꯤ ꯅꯪꯒꯜ ꯆꯦꯁ ꯇꯧꯏꯀꯣ ꯃꯤꯗꯤ
ꯀꯔꯤ ꯇꯧꯕ꯭ꯔꯣ ꯅ ꯉꯁꯤ
ꯑꯩ ꯅꯪꯕꯨꯗꯤ ꯌꯥꯝ ꯇꯧꯅꯤꯡꯕꯅꯦ ꯉꯁꯤ ꯑꯗꯨꯕꯨ ꯇꯧꯕ ꯐꯪꯗ꯭ꯔꯦ
ꯍꯥ
ꯅꯪ ꯅꯪ ꯅꯪꯒꯤ ꯁꯝ ꯀꯛꯈ꯭ꯔꯕꯣ
ꯊꯠ ꯀꯥꯛꯇ‌ꯦꯗ
ꯀꯛꯀꯅꯨꯀꯣ
ꯁꯦ
ꯃꯁꯤ ꯅꯨꯄꯤ ꯅꯠꯇ‌ꯦ ꯌꯥꯝ ꯇꯜꯂꯦ ꯅ‌ꯣꯛ ꯄ ꯃꯇꯝꯗ ꯅꯨꯡꯉꯥꯏꯅ ꯅ‌ꯣꯛꯊꯣꯛꯀꯗꯕꯅꯦ ꯃꯈꯣꯟꯁꯨ ꯍꯧꯅ
ꯑꯁ ꯅꯪ ꯅꯪ ꯋꯥ ꯉꯥꯡꯅꯤꯡꯉꯥꯏ ꯂꯩꯇꯕꯤꯗ ꯁ‌ꯦ
ꯂꯩ ꯂꯩ ꯂꯩꯌ‌ꯦ ꯂꯩꯌ‌ꯦ
ꯑꯗꯣ
ꯑꯥ
ꯎꯪ ꯄꯨꯟꯁꯤꯗ ꯀꯣ
ꯈ꯭ꯋꯥꯏꯗꯒꯤ ꯅꯨꯡꯉꯥꯏꯕ ꯃꯇꯝ ꯍꯥꯏꯔꯛꯑꯣꯅꯦ
ꯅꯨꯡꯉꯥꯏꯕ ꯃꯇꯝ ꯀꯔꯤ
ꯅꯪ ꯄꯨꯟꯁꯤ ꯗ ꯅꯪꯒꯤ ꯄꯨꯟꯁꯤꯗ ꯅꯪꯅ ꯀꯥꯎꯕ ꯉꯝꯃꯣꯏꯗꯕ ꯃꯇꯝ ꯑꯃ ꯂꯩꯗꯅ ꯌꯥꯝꯅꯗꯤ ꯂꯩꯔꯝꯕ ꯌꯥꯏꯗ‌ꯣ ꯑꯃ ꯍꯥꯏꯌ‌ꯣ ꯍꯥꯏꯕ
ꯂꯩꯗ‌ꯦꯗ ꯑꯗꯨꯒꯨꯝꯕ
ꯍꯁ ꯈꯪꯗꯦ
ꯎꯝ
ꯑ ꯑ ꯑ ꯀ꯭ꯂꯥꯁ ꯀ꯭ꯂꯥꯁ ꯇꯨꯌ‌ꯦꯜꯐ ꯀꯤ ꯀꯣ
ꯎꯝ
ꯒꯤꯖꯥ ꯊꯣꯛꯄ ꯅꯨꯃꯤꯠ
ꯔꯥꯎꯁ
ꯑꯗꯨꯒꯨꯝꯕꯔꯣ
ꯅꯪꯒꯤ ꯃꯊꯧꯅꯤ ꯍꯥꯏꯅꯤꯡ ꯍꯥꯏꯅꯤꯡꯕ ꯍꯥꯏꯕ ꯌꯥꯏ
ꯑꯗꯨꯅꯦ ꯑꯗꯨ ꯅꯨꯃꯤꯠꯇ ꯑꯩ ꯀꯧꯕ ꯉꯝꯗꯦꯦ
ꯎ ꯅꯪ ꯀ ꯀ꯭ꯂꯥꯁꯎꯗ ꯅꯪ ꯅꯪ ꯔꯔꯤꯁꯥꯎꯗ ꯍꯥꯏꯔꯣꯅꯦ
ꯑꯩꯒꯤ ꯑꯁ ꯍꯥꯏꯕ ꯌꯥꯗꯦ ꯑꯗꯨꯗꯤ ꯍꯣꯏ ꯐꯥꯔꯁ ꯁꯤ ꯐꯥꯔꯁꯅꯦꯕ ꯄꯤꯤ ꯁꯤꯗꯤ ꯌꯥꯔꯣꯏꯕ ꯍꯥꯏꯥꯏꯕ ꯌꯥꯔꯣꯏ ꯌꯥꯗꯦ
ꯀꯩꯒꯤ ꯍꯥꯏꯕ ꯌꯥꯗꯕꯥ ꯎꯝ
ꯀꯔꯤꯔꯥ ꯑꯩꯒꯤ ꯑꯩꯅ ꯑꯦꯛꯁꯄꯦꯛ ꯇꯧꯐꯝꯟ ꯇꯧꯧꯕꯟ
ꯃꯊꯛꯇ ꯃꯊꯛꯇ
ꯈꯪꯗꯦ ꯃꯊꯥꯛꯇꯔꯥ ꯃꯈꯥꯗꯔꯥ
ꯅꯪꯅ ꯊꯥꯖꯕꯒꯤ ꯃꯄꯥꯟꯗ ꯂꯥꯛꯄ
ꯃꯄꯥꯟꯗ
ꯑꯥ ꯑꯥ
ꯑꯗꯨꯗꯤ ꯑꯗꯨꯗꯤ ꯃꯇꯥꯏꯗ
ꯃꯅꯥꯛꯇ
ꯌꯥꯏꯀꯣꯦ
ꯁ ꯑꯦꯁ
ꯃꯁꯤ ꯅꯠꯇꯦ ꯉꯁꯤ ꯌꯥꯝ ꯇꯟꯕꯒꯤꯅꯦ ꯁꯦꯠ ꯁꯦꯁ ꯈꯛꯇ ꯉꯥꯡꯉꯁꯦ
ꯇꯩꯗꯦ ꯑꯩ ꯑꯩꯅꯀꯣ
ꯎꯝ
ꯑꯩꯗꯤ ꯁꯥꯏꯀꯦꯟꯒꯨꯝꯕ ꯊꯧꯔꯛꯂꯁꯨꯀꯣ ꯑꯗꯨꯝ ꯁꯦꯀꯦꯟꯒꯨꯝꯕ ꯊꯥꯔꯠꯀꯨꯝꯕ ꯑꯗꯨꯝ ꯊꯣꯛꯀꯅꯤ ꯍꯥꯏꯕ ꯑꯩꯅ ꯊꯥꯖꯕ ꯑꯟꯅꯗꯤ ꯑꯥ ꯑꯗꯨꯕꯨ ꯐꯔꯁꯇ ꯊꯣꯛ ꯐꯥꯁ
ꯑꯗꯨꯒꯤ ꯃꯄꯥꯟꯗ ꯊꯣꯛꯄ ꯅꯠꯇ꯭ꯔ
ꯐꯥꯔꯁ ꯃꯅꯨꯡꯗ ꯊꯣꯛꯄ
ꯅꯠꯇ꯭ꯔꯦ ꯏꯀꯦꯟꯒꯤ ꯊꯥꯔꯤꯛꯀꯤ ꯃꯄꯥꯟꯗ ꯅꯠꯇ꯭ꯔꯣ
ꯅꯠꯇꯦ ꯍꯦ
ꯃꯥꯅꯤ ꯅꯪꯕꯤ ꯅꯪꯗꯤ ꯁꯦꯀꯦꯟꯒ ꯊꯥꯗ ꯑꯗꯨ ꯑꯗꯨ ꯄꯃꯕꯥꯅꯤꯒꯤ ꯃꯄꯥꯟꯗ ꯐꯥꯔꯁ ꯑꯣꯏꯅ ꯊꯣꯛꯂꯛꯄ ꯅꯠꯇ꯭ꯔꯣ
ꯍꯣꯏ ꯑꯣꯏꯔꯝꯒꯅꯤ
ꯑꯁ ꯉꯁꯤꯁꯦ ꯉꯥꯁꯤꯁꯦ ꯀꯩꯅꯣꯃ ꯆꯥꯁꯤꯜꯂꯕ ꯃꯥꯜꯂꯦ ꯏꯃ
ꯑꯩꯔꯣ
ꯎꯝ
ꯁꯦꯁ ꯁꯦꯁꯅ ꯉꯁꯤꯗꯤ ꯁꯦꯁꯅ ꯂꯣꯏꯈ꯭ꯔꯁꯤꯀꯣ ꯑꯃꯨꯛꯀ ꯍꯥꯏꯅꯣ
ꯍꯡꯡ ꯀ꯭꯭ꯔꯦ ꯇꯒꯤꯔꯣ
ꯍꯩꯌꯦꯡꯁꯨ ꯑꯗꯨꯝ ꯂꯩꯈ꯭ꯔꯅꯤꯗ ꯑꯩꯗꯤ ꯑꯗꯨꯝ ꯂꯩꯌꯦ
ꯂꯩꯒꯅꯣ
ꯅꯥꯡ ꯀ꯭ꯂꯥꯁ ꯆꯠꯂꯣꯀꯣ ꯑꯩ ꯌꯨꯝ ꯁꯪꯒ ꯂꯩꯒꯦ
ꯆꯠꯀꯤꯅꯤꯅꯥ ꯑꯩꯗꯤ
ꯑꯗꯨꯅꯦ ꯅꯪ ꯌꯨꯝ ꯆꯠꯂꯣ
ꯍꯂꯣ
ꯑꯩ ꯌꯨꯝ ꯁꯪꯉꯒ ꯂꯩꯔꯝꯒꯦ ꯅꯪ ꯀ꯭ꯂꯥꯁ ꯆꯠꯂꯣ ꯍꯥꯏꯕ
ꯑꯁ ꯂꯩꯃꯤꯟꯅꯕꯁꯨ ꯅꯠꯇꯦ
ꯑꯗꯨꯅꯦ ꯅꯪꯅ ꯑꯥꯗ ꯂꯩꯔꯒ ꯀ꯭ꯂꯥꯁ ꯆꯠꯄ ꯑꯩ ꯁꯤꯗ ꯂꯩꯔꯒ ꯌꯨꯝꯗ ꯂꯩꯕ
ꯎꯝ
ꯌꯥꯕ ꯅꯠꯇ꯭ꯔꯣ
ꯎꯝ ꯌꯥꯏꯌꯦ ꯌꯥꯏꯌꯦ
ꯌꯥꯏ ꯌꯥꯏ
ꯎ ꯆꯠ
ꯆꯥꯛ ꯌꯥꯝ ꯌꯥꯝ ꯆꯥꯎꯕꯀꯣ ꯅꯪ ꯌꯥꯗ꯭ꯔꯦ
ꯌꯥꯗꯔꯦ
ꯅꯪ ꯈꯖ ꯌꯥꯗ꯭ꯔꯦꯀꯣ ꯌꯥꯝ ꯌꯥꯝ ꯆꯥꯈ꯭ꯔꯕꯅꯤ
ꯅꯤ ꯌꯥꯝ ꯆꯥꯕꯅꯦꯗꯤ ꯄ꯭ꯂꯦꯠ ꯑꯅꯤ ꯑꯍꯨꯝ ꯆꯥꯕꯅꯦꯕ
ꯆꯥꯛ ꯆꯥꯗꯕꯕꯤꯗ ꯄ꯭ꯂꯦꯠ ꯆꯥꯔꯒ ꯂꯩꯔꯦ ꯕꯣꯂꯦ ꯅꯪꯁꯦ
ꯍꯣꯏ
ꯑꯗꯨꯒꯤꯅꯦ ꯅꯪ ꯋꯥꯔꯤꯗꯣ ꯄ꯭ꯂꯦꯠꯇꯤ ꯀꯜꯂꯦꯗ ꯅ ꯑꯗꯨꯒꯤ ꯆꯥꯛ ꯆꯥꯒꯦ ꯍꯥꯏꯔꯤꯅ ꯄ꯭ꯂꯦꯠꯇ ꯆꯥꯔꯒ ꯂꯩꯔꯦꯅ